ꯍꯜꯂꯣ
ꯍꯜꯂꯣ ꯍꯜꯂꯣ ꯅꯨꯉꯥꯏꯔꯤꯕꯣ
ꯅꯨꯡꯉꯥꯏꯔꯤꯌꯦꯦ ꯐꯣꯟ ꯇꯧꯕꯁꯦ ꯁꯨꯡꯌꯥ ꯌꯥ ꯅꯤꯅꯦ
ꯁꯩꯗ ꯎꯒ ꯀꯣ
ꯐꯪꯗꯦ
ꯍꯧꯖꯤꯗꯤ ꯀꯩꯗꯧꯔꯤꯒꯦ
ꯍꯧꯖꯤꯛꯁꯦ ꯇꯨꯝꯃꯤ ꯍꯤꯞꯄꯒ ꯂꯩ ꯋꯥꯔꯦ ꯍꯤꯞꯄꯗ
ꯅꯨꯡꯉꯥꯏꯔꯤꯅꯦ ꯑꯗꯨꯗꯤ
ꯑꯁ ꯀꯥꯏꯗꯒꯤꯅꯣ ꯋꯥꯔꯦ
ꯅꯣꯡꯖꯨꯔꯛ ꯄꯔꯣ
ꯆꯨꯗꯣꯏ ꯇꯧꯔꯦ
ꯆꯨꯒꯦ ꯇꯧꯔꯦ
ꯑꯥ
ꯀꯣꯏꯗꯤ ꯆꯨꯜ ꯑꯣꯏꯒꯁ ꯈꯔꯦꯃꯨ ꯀ
ꯑꯁ ꯅꯪꯅ ꯑꯃꯨꯛ ꯊꯥꯗꯣꯔꯛꯏꯕ ꯑꯩꯈꯣꯏꯗ ꯅꯪꯅ ꯑꯃꯨꯛ ꯊꯥꯔꯛꯏꯔ ꯅꯨꯡꯉꯥꯏꯖꯔꯦꯀꯣ
ꯎꯝ ꯁꯥꯔꯝꯒꯅꯤ ꯍꯦꯟꯅ ꯊꯥꯈ꯭ꯔꯕꯅꯦ ꯀꯩꯅꯣ
ꯍꯣꯏ ꯌꯥꯝ ꯐꯩꯌꯦ
ꯑꯗꯨ ꯑꯗꯨꯝ ꯋꯥꯈꯟ ꯊꯣꯛꯅꯦ ꯅꯪ ꯁꯥꯔꯝꯒꯅꯤ ꯍꯥꯏꯅ ꯑꯩꯅ ꯊꯥꯈ꯭ꯔꯥ
ꯑꯗꯨꯖꯅꯦ ꯅꯪ ꯌꯥꯝ ꯐꯩꯀꯣ
ꯌꯥꯎꯔꯛꯄꯁꯨ ꯌꯥꯏ ꯃꯤ ꯈꯔꯅ ꯂꯥꯎꯈ꯭ꯔꯗꯅꯀꯣ
ꯂꯝꯕꯤꯗ ꯊꯠꯇꯤ ꯀꯩꯅꯣ ꯑꯣ
ꯃꯤ ꯑꯩ ꯌꯥꯝ ꯄꯤꯗꯝꯅꯦ
ꯑꯗꯨꯅꯦ
ꯇꯥꯡ ꯄꯤꯔꯛꯑꯕꯅꯦ ꯃꯤꯅ ꯂꯧꯗꯅ ꯑꯥ
ꯀꯨ ꯇ꯭ꯔꯣ
ꯑꯥ ꯑꯗꯨ ꯄꯤꯔꯛꯄꯅꯦꯕꯀꯣ ꯑꯗꯨꯗꯤ ꯌꯥꯑꯣ ꯑꯗꯨꯗ ꯌꯧꯑꯣ ꯍꯥꯏꯅꯗꯤ ꯍꯥꯏꯕꯤꯈ꯭ꯔꯥꯅꯦ
ꯌꯧꯔꯛꯇ꯭ꯔꯣ ꯃꯥꯂꯦ
ꯂꯝꯕꯤ ꯂꯝꯕꯤꯗꯁꯦ ꯃꯤꯅ ꯂꯥꯎꯈ꯭ꯔꯗꯤ ꯑꯩꯗꯤ ꯈꯪꯗ꯭ꯔꯤꯀꯣ
ꯑꯦ ꯑꯗꯨꯗꯤ ꯌꯥꯔꯣꯏꯀꯣ ꯃꯤꯉꯣꯟꯗꯒ ꯄꯤꯊꯣꯛꯄꯤꯗꯤ ꯌꯥꯔꯣꯏ ꯀꯣ
ꯑꯩ ꯑꯩꯅ ꯇꯧꯒꯗꯕ ꯑꯩꯗꯤ ꯄꯤꯊꯣꯛꯈ꯭ꯔꯦ ꯂꯎ ꯀꯗ ꯃꯤꯅ ꯍ ꯏꯗꯤ ꯁꯅꯔꯣ
ꯑꯩꯗꯤ ꯉꯝꯃꯣꯏꯀꯣ ꯇꯥꯅꯕꯁꯨ ꯏꯁꯥ ꯋꯥꯍꯟꯖꯅꯤꯡꯗꯦ
ꯎꯝ ꯑ ꯅꯪꯅ ꯐꯪꯗ꯭ꯔꯦ ꯍꯥꯏꯔꯗꯤ ꯑꯃꯨꯛꯀ ꯐꯣꯟ ꯇꯧꯔꯛꯑꯣ ꯑꯩ ꯑꯃꯨꯛꯀ ꯁꯦꯝꯃꯒ ꯄꯤꯔꯛꯀꯦ ꯅꯪꯒꯤ ꯗꯃꯛ ꯈꯜ ꯁꯦꯝꯃꯛ ꯀꯦ ꯌꯧꯔꯛꯄ ꯁꯨ ꯌꯥꯏ ꯀꯩꯅꯣ
ꯑꯣꯃꯦꯕ
ꯑ ꯂꯀꯅꯤꯗ ꯑꯗꯨꯑꯣꯏꯔꯗꯤ
ꯕꯦꯛ ꯑꯣꯏꯈ꯭ꯔꯦꯕ ꯑꯗꯨꯅ ꯌꯧꯔꯛꯄ ꯉꯥꯏꯔꯒꯦꯀꯣ
ꯑ ꯌꯥꯎꯔꯝꯒꯅꯤ ꯌꯥꯎꯔꯝꯒꯅꯤ ꯑꯩꯈꯣꯏꯗꯅ ꯉꯁꯥꯏꯗꯣ ꯉꯁꯥꯏꯗꯣ ꯅꯨꯡꯁꯥꯏ ꯅꯨꯡꯁꯥ ꯌꯥꯝ ꯊꯣꯛꯑꯦꯕꯀꯣ ꯑꯗꯨꯒ ꯅꯣꯡꯁꯦ ꯀꯥꯟꯅ ꯇꯥꯔꯛꯑꯦ
ꯑꯥ
ꯑꯗꯨꯒ ꯑꯃꯨꯀꯁ ꯑꯃꯨꯀ ꯊꯣꯛꯑꯦ
ꯑꯥ
ꯑꯗꯨꯒ ꯑꯃꯨꯛꯀ ꯅꯣꯡꯁꯦ ꯇꯥꯔꯛꯑꯦ ꯑꯁ ꯑꯩꯈꯣꯏꯁꯦ ꯌꯥꯝꯍꯜꯂꯦ ꯩꯅ ꯅꯪꯉꯣꯟ ꯅꯪꯒꯤꯗꯃꯛ ꯍꯦꯟꯅ ꯄꯦꯛꯀꯤꯡ ꯇꯧꯔꯒ ꯊꯥꯗꯤ ꯊꯥꯈ꯭ꯔꯕꯅꯦꯀꯣ ꯌꯧꯔꯛꯄ ꯌꯥꯏ
ꯊꯃꯣ
ꯑꯥ
ꯄꯥꯏꯔꯒ ꯊꯣꯝꯃꯣꯕ ꯍꯥꯏꯕꯗꯤ ꯀꯃ ꯍꯥꯏꯅꯤ ꯀꯦꯠ ꯀꯃꯥꯏ ꯍꯥꯏ ꯑꯗꯨꯅ
ꯑꯥ ꯐꯔꯒ ꯔꯦꯛ ꯔꯦꯛ ꯂꯥꯡꯕꯤꯌ ꯍꯥꯏꯕ꯭ꯔꯣ
ꯑꯣ ꯍꯣ ꯍꯣꯏ
ꯑꯁ ꯗꯗꯨꯕꯗꯤ ꯌꯥꯔꯣ ꯍ ꯃ ꯂꯩꯦꯍꯦꯅꯃꯅꯦ ꯁꯤ
ꯂꯥꯛꯄꯣ ꯍꯦ ꯂꯪꯊꯔꯛꯑꯣ ꯀꯩꯅꯣ ꯆꯤꯡꯗꯒꯤꯗꯤ
ꯎꯝ ꯑꯗꯨꯗ ꯊꯥꯗꯤ ꯊꯥꯈ꯭ꯔꯕꯅꯦ ꯑꯃ ꯂꯝꯕꯤꯗ ꯆꯠꯂꯝꯒꯅꯤ
ꯆꯨꯔ ꯆꯨꯔ ꯂꯥꯛꯇꯣꯏ ꯌꯥꯂ
ꯑꯥ ꯃꯥ ꯌꯥꯎꯔꯦ ꯍꯥꯏꯔꯗꯤ ꯑꯗꯨꯝ ꯎꯝ ꯁꯨꯔꯛꯑꯅꯤ ꯂꯂꯥꯛꯑꯅꯤꯗꯤ ꯈꯪꯉꯤꯗꯅ ꯑꯗꯨꯝ ꯈꯤꯇꯪ ꯃꯝꯂꯛ ꯇꯧꯔꯒ ꯂꯥꯛꯑꯅꯦꯕꯀꯣ ꯑꯗꯨꯗ ꯈꯪꯈ꯭ꯔꯦ ꯍꯥꯏꯔꯗꯤ ꯑꯗꯨꯝ ꯇꯔꯥꯅꯦ ꯃꯥ ꯀꯅꯦ ꯂꯥꯏꯔꯗ ꯃꯥꯗ
ꯊꯕꯛ ꯌꯥꯝ ꯆꯜꯂꯦꯕ
ꯑꯥ ꯃꯥꯗꯣ ꯊꯕꯛ ꯃꯥꯗꯣ ꯊꯕꯛ ꯌꯥꯝꯁꯤ ꯂꯩ ꯍꯥꯏꯕꯅꯦꯀꯣ
ꯑꯣ ꯑꯩ ꯀꯣꯟꯗꯤꯅ ꯆꯤꯟꯗ ꯆꯂꯣ
ꯈꯪꯗꯦ ꯑꯗꯨꯃꯥꯏꯅꯁꯨ ꯇꯧꯔꯝꯕ ꯌꯥꯏ ꯃꯅꯥꯛ ꯂꯥꯛꯄꯁꯨ ꯌꯥꯏ ꯀꯩꯅꯣ ꯉꯁꯤ ꯃꯟꯗꯦ ꯑꯣꯏꯔꯦ ꯅꯪ ꯄꯨꯥ ꯔꯥꯁ ꯑꯕꯅꯤ ꯄꯣ ꯉ ꯁꯤꯗꯤ ꯀꯥꯏ ꯀꯥꯏ ꯧꯔꯔꯒꯦ
ꯁꯤꯁꯦ ꯀꯩꯝ ꯇꯧꯗꯦ ꯆꯥꯛ ꯆꯥꯔꯒ ꯇꯨꯝꯃꯦ ꯊꯕꯛ ꯆꯤꯟꯕ꯭ꯔꯣ ꯅꯪꯗꯤ
ꯉꯁꯤꯁꯦ ꯀꯣꯂꯦꯖ ꯆꯠꯂꯒꯦ ꯍꯣꯏ ꯀꯣꯂꯦꯖꯦ ꯑꯗꯣ ꯁꯣꯝꯗ ꯑꯩꯅ ꯅꯣꯡ ꯆꯨꯔꯛꯑꯦ ꯅꯣꯡ ꯆꯨꯔꯛꯉꯦꯩꯅ ꯇꯜꯂꯤꯗꯅꯤꯅꯨꯛꯀ ꯍꯜꯂꯛꯑꯦ
ꯀꯩ ꯆꯠ ꯂꯣꯏꯕ
ꯀꯂꯦꯖ ꯀꯂꯦꯖ
ꯀꯣꯂꯦꯖ ꯀꯥꯔꯤꯔꯣ
ꯀꯣꯂꯦꯖ ꯀꯥꯗꯦꯗ ꯑꯗꯨꯝ ꯆꯠꯄꯅꯤꯅ ꯃꯤꯅ ꯆꯠꯂꯒ ꯂꯩꯕꯅꯤꯅ ꯑꯗꯨꯝ ꯆꯠꯁꯤꯔ ꯅ ꯉꯁꯤ ꯅꯣꯡꯄꯨꯗ ꯃꯣꯏꯒꯤ ꯇꯨꯡ ꯏꯅꯤꯡꯕ ꯑꯣꯏꯅ ꯆꯠꯄꯅꯤꯅ
ꯑꯗꯨꯗꯤ ꯌꯥꯝ ꯐꯕ ꯊꯕꯛꯅꯤꯀꯣ
ꯃꯤꯖꯅꯔꯦ ꯍꯦꯅ ꯑꯁꯨ ꯆꯠꯅꯤ ꯀꯅ ꯑꯁꯨ ꯀ ꯂꯩꯁꯤ ꯉ ꯁ ꯀꯣꯂꯦꯖꯦ ꯁꯤꯅ ꯂꯥꯑꯣꯅ
ꯑꯩꯅꯦ ꯀꯣꯂꯦꯖꯅꯤ ꯏꯗꯦ
ꯁꯒꯤꯅꯣ
ꯑꯩꯗꯤ ꯂꯦꯛ ꯇꯝꯅꯤꯡꯗꯦ
ꯂꯩꯔꯗ ꯑꯣꯗꯝ ꯅꯠꯇꯦ ꯍꯦ ꯀꯂꯦꯁꯂꯒ ꯍꯜꯂꯛ ꯀꯗꯅꯤ ꯀꯤꯅ ꯅꯨꯄꯥꯒꯨꯝꯕ ꯌꯦꯡꯊꯣꯛꯧꯕꯒꯨꯝꯕ ꯎ ꯅꯨꯄꯤꯒꯨꯝꯕ ꯌꯦꯡꯊꯣꯛꯄꯒꯨꯝꯕ
ꯀꯜꯂꯤꯗ ꯑꯗꯨꯗꯤ ꯅꯪ ꯅꯨꯄꯤ ꯌꯥꯝ ꯌꯦꯡꯕ ꯃꯥꯜꯂꯤꯦꯀꯣ
ꯑꯁ ꯅꯨꯄꯤꯗꯨ ꯌꯦꯡꯗ꯭ꯔꯗꯤ ꯀꯥꯏꯒꯦ
ꯑꯣ ꯌꯦꯡꯉꯣ ꯌꯦꯡꯉꯣ ꯌꯦꯡꯉꯣ
ꯑꯩꯈꯣꯏ ꯑꯩꯈꯣꯏ ꯄꯥꯈꯪꯅ ꯌꯦꯡꯗ꯭ꯔꯗꯤ ꯀꯅꯥꯅ ꯌꯦꯡꯒꯗꯕ
ꯃꯥꯅꯦ ꯃꯥꯅꯦ
ꯅꯨꯄꯤ ꯅꯨꯄꯤ ꯑꯩꯈꯣꯏ ꯅꯨꯄꯥꯅ ꯌꯦꯡꯕꯤꯗꯦ ꯍꯥꯏꯔꯗꯤ ꯁꯥꯎꯔꯒ ꯂꯩ ꯍꯥꯏꯗꯨꯗ
ꯑꯣ ꯑꯩꯗꯤ ꯈꯪꯗꯦ
ꯑꯦ ꯑꯗꯤ ꯏ ꯅꯪꯒꯤꯗꯤ ꯂꯩꯔ ꯂꯩꯔꯕꯅꯤꯅ
ꯃꯄꯨ ꯑꯁꯦꯡꯕꯅ ꯄꯨꯈꯔꯦ ꯂꯩꯔꯝꯕꯅꯦ
ꯄꯨꯁ ꯃꯨꯅꯨ
ꯑ ꯉꯥꯏꯃꯤꯟꯅꯔꯝꯕ ꯋꯦꯇꯤꯡ ꯁꯦꯠꯇ ꯐꯝꯃꯤꯟꯅꯔꯝꯕ ꯍꯥꯏꯇꯥꯔꯦꯀꯣ
ꯑꯗꯨꯗ ꯄ ꯄꯨꯔꯒ ꯆꯈ꯭ꯔ
ꯍꯣꯏ
ꯑ ꯍꯣꯏ ꯀꯅꯥ ꯑꯣꯏꯕꯖꯥꯠꯅꯣꯀꯣ ꯑꯁ ꯑꯩꯅ ꯈꯪ ꯑꯩꯅ ꯈꯪꯉꯝꯗꯗꯤ ꯅꯪꯗꯨ ꯇꯥꯕ꯭ꯔꯣ
ꯁꯥꯠ꯭ꯔ ꯇꯔꯦ ꯇꯔꯦ
ꯅꯪ ꯅꯪꯒꯤꯗꯣ ꯃꯄꯨꯅ ꯄꯨꯈ꯭ꯔꯦ ꯍꯥꯏꯗ
ꯑꯥ
ꯑꯗꯨꯒꯤ ꯑꯩꯅ ꯈꯪꯂꯝ꯭ꯔꯗꯤ
ꯑꯥ
ꯌꯥꯝꯝꯅꯖꯨꯌꯥꯅꯦꯕ
ꯍꯣꯏ ꯐꯥꯃꯤꯟꯅꯔꯝꯕꯀꯣ
ꯎꯝ
ꯐꯥꯔꯁꯨ ꯑꯗꯨꯝ ꯆꯦꯟꯒꯗꯧ ꯃꯥꯟꯕ ꯍꯥꯏꯇꯥꯔꯦ ꯅꯪ ꯆꯠꯈꯤꯕ ꯀꯥꯟꯗ ꯃꯥ ꯑꯃꯨꯛ ꯆꯦꯟꯊꯣꯛꯈ꯭ꯔꯗꯤ
ꯑꯦ ꯅꯪꯉꯣꯟꯗ ꯗꯥꯏꯔꯦꯛ ꯀꯣꯜ ꯇꯧꯔꯒ ꯂꯥꯛꯄ꯭ꯔ ꯁꯤꯗ ꯐꯥꯔꯒ ꯊꯝꯂꯝꯃꯦ ꯍꯥꯏꯅꯤ ꯍꯥꯏꯔꯅꯤ ꯀꯩꯩꯅꯣ ꯃꯤꯉꯣꯟꯗꯁꯨ ꯄꯤ ꯃꯤꯉꯣꯟꯗ ꯄꯤꯊꯣꯛꯄ ꯁꯨꯔꯛꯄꯨꯗꯤ ꯅꯉꯣꯟꯗ ꯄꯤꯕꯅ ꯐꯥꯏꯕ
ꯀꯩꯌꯦꯕ
ꯃꯤꯉꯣꯟꯗ ꯄꯤꯊꯣꯛꯄ ꯁꯔꯨꯛꯄꯨꯗꯤ ꯅꯪꯉꯣꯟꯗ ꯄꯤꯊꯣꯛꯄꯅ ꯐꯩꯌꯦꯕ
ꯑꯦꯁ ꯌꯥꯝ ꯐꯕ ꯃꯥꯂꯤꯀꯣ ꯌꯥꯝ ꯅꯩꯔꯦꯀꯣ
ꯅꯪꯅ ꯌꯥꯝ ꯅꯪꯅꯁꯨ ꯌꯥꯝ ꯄꯥꯝꯖꯕ ꯑꯗꯨꯗꯣ ꯑꯁ ꯑꯄꯥꯝꯕ ꯃꯤꯗ ꯄꯤꯒꯗꯕꯅꯦ
ꯃꯥꯅꯦ ꯃꯥꯅꯦ
ꯎ
ꯑꯗꯣ ꯑꯩꯗꯤ ꯍꯧꯖꯤꯛꯇꯤꯀꯣ ꯅꯨꯄꯥꯁꯦ ꯀꯤꯖꯔꯦ
ꯀꯩꯒꯤꯅꯣ ꯅꯨꯄꯥꯗꯕꯨ ꯀꯤꯕ ꯌꯥꯕꯔ
ꯅꯨꯄꯥꯥꯁꯦ ꯀꯤꯔꯦ ꯅꯨꯄꯥꯥꯁꯦ ꯀꯤꯖꯔꯦ
ꯀꯩꯒꯤꯅꯣ ꯅꯨꯄꯥꯅ ꯀꯩꯗꯧꯔꯨꯔꯒꯦ ꯅꯪꯉꯣꯟꯗ
ꯅꯨꯄꯥꯁꯦ ꯌꯥꯝ ꯊꯥꯖꯕ ꯃꯥꯡꯉꯦ
ꯍꯥꯏꯁ ꯅꯨꯄꯥ ꯅꯨꯄꯥ ꯃꯤꯌꯥꯝ ꯅꯨꯄꯥ ꯃꯤꯌꯥꯝꯁꯦ ꯑꯗꯨꯃꯥꯏꯅ ꯇꯧꯔꯗꯤ ꯑꯁ ꯌꯥꯔꯣꯏꯍꯦ ꯃꯤ ꯑꯃ ꯑꯅꯤꯗꯤ ꯃꯤ ꯑꯃ ꯑꯅꯤꯗꯤ ꯆꯤꯊꯔꯝꯒꯅꯤꯗ
ꯆꯤꯊꯥꯔꯦ ꯆꯤꯊꯥꯗꯦ
ꯗꯨꯗꯤ ꯏ ꯀꯃꯥꯏꯅ ꯈꯪꯕ ꯑꯗꯨꯗꯤꯅꯪ
ꯅꯄꯥꯗꯤ ꯍꯨꯅꯤ ꯍꯨ
ꯑꯦ ꯑꯗꯨꯃꯥꯏꯅ ꯇꯧꯗꯦ ꯅꯨꯄꯥ ꯅꯨꯄꯥꯁꯤꯡꯗꯤ ꯑꯁ ꯀꯩꯅꯣ ꯏꯆꯝ ꯆꯝꯕ ꯐꯖꯕ ꯉꯥꯛꯇꯅꯤ ꯀꯩꯅꯣ ꯅꯪ ꯅꯪꯅ ꯊꯦꯡꯅꯕꯁꯤꯡꯗꯣ
ꯑꯥ
ꯎꯝ ꯌꯥꯗ꯭ꯔꯦꯍꯦ ꯕ꯭ꯂꯦꯛ ꯂꯤꯁꯇ ꯊꯣꯛꯄꯁꯤꯡꯗꯣ ꯊꯥꯗꯣꯛꯄ ꯃꯐꯝꯗ ꯅꯪ ꯆꯠꯄ ꯑꯣꯏꯔꯝꯅꯤ
ꯅꯠꯇꯦ ꯍꯦꯛ
ꯅꯠꯇꯦꯍꯦ ꯑꯩ ꯃꯐꯝ ꯈꯪꯅ ꯆꯠꯅꯩ
ꯑ ꯑꯩ ꯃꯈꯣꯏ ꯍꯨꯜꯂꯒ ꯊꯤꯔꯤꯅꯤ ꯀꯥ ꯀꯥ ꯀꯥ ꯀꯥ ꯍꯜꯂꯒ ꯑꯗꯨꯕꯧ ꯌꯥꯗꯦ
ꯑꯩ ꯑꯩꯈꯣꯏꯒꯤ ꯀꯣꯂꯦꯖꯇ ꯂꯥꯛꯑꯣ ꯄꯥꯈꯪ ꯐꯖ ꯐꯖꯕ ꯂꯩꯕꯅꯦ ꯑꯩꯈꯣꯏ ꯀꯣꯂꯦꯖꯇ ꯐꯖ ꯐꯖꯕ ꯂꯩꯕꯅꯦꯕ ꯌꯦꯡꯕ ꯂꯥꯛꯎꯀꯣ
ꯑꯁ ꯐꯖꯕ ꯂꯩꯌꯦꯅ ꯌꯦꯡꯉ ꯍꯜꯂꯛꯇꯣꯏꯔꯣ ꯇ
ꯑ ꯅꯪ ꯌꯦꯡꯔꯝꯃꯨꯅ ꯑꯩꯅ ꯁꯦꯝ ꯁꯦꯝꯃꯒꯦꯅꯦ ꯁꯦꯝꯕꯗꯤ ꯑꯩ ꯑꯩꯒꯤ ꯊꯕꯛ ꯇꯧꯔꯒꯦ ꯌꯦꯡ ꯌꯦꯡꯕꯗꯤ ꯅꯪꯒꯤ ꯊꯕꯛ ꯇꯧ ꯔꯣ ꯀꯩꯅꯣ
ꯌꯥꯏꯌꯦ ꯑꯗꯨꯁꯨ ꯈꯟꯕꯗꯣ ꯑꯩ ꯈꯜꯂꯒꯦ
ꯑꯩꯅ ꯈꯜꯂꯒ ꯅꯪꯅ ꯁꯦꯝꯕꯗꯨꯗꯤ ꯋꯥꯅꯦꯕꯀꯣ ꯑꯩꯅ ꯌꯦꯡꯕꯤꯔꯒ ꯅꯪꯅ ꯁꯦꯝꯕꯗꯨꯗꯤ ꯈꯔ ꯋꯥꯅꯦꯕ ꯑꯗꯨꯒꯤ ꯅꯪ ꯌꯦꯡꯕꯤꯔꯣ ꯑꯩ ꯁꯤꯟꯕꯤꯔꯒꯦ
ꯌꯥꯏꯌꯦ ꯌꯥꯏꯌꯦ ꯀꯥꯛ ꯀꯥꯛ ꯂꯥꯎꯅ ꯍꯜꯂꯒ ꯊꯤꯔꯕ ꯑꯩꯅ
ꯎꯝ
ꯈꯪꯕ꯭ꯔꯥ ꯀ ꯀꯥꯛ ꯂꯥꯎꯅ ꯍꯜꯂ ꯊꯤꯕ ꯍꯥꯏꯕꯗꯤ
ꯀꯛ ꯀ ꯂꯥꯎꯅ ꯍꯥꯏꯁꯦ ꯀ ꯀꯛ ꯂꯥꯎꯅ ꯍꯥꯏꯁꯦ ꯀꯩ ꯀꯩ ꯑꯣꯏꯗꯕ
ꯑ
ꯑ
ꯁꯨꯃꯥꯏꯅ ꯇꯧꯕ ꯀꯣꯛꯇ ꯀꯛ ꯀꯛ ꯀꯛ ꯍꯜꯂꯒ ꯊꯤꯕꯗꯣ ꯎ ꯍꯥꯏꯗꯤ ꯑꯐꯕ ꯄꯣꯠꯠꯇꯦ ꯑ ꯋꯥꯇꯔꯃꯦꯂꯂꯣꯟꯁꯦ ꯁꯨꯃꯥꯏꯅ ꯀꯛ ꯀꯛ ꯀꯛ ꯍꯜꯂꯒ ꯈꯪꯕ ꯑꯃꯃ ꯂꯩꯗꯥꯏꯅꯦ
ꯑꯥ
ꯉꯥꯏꯗ
ꯑ
ꯌꯥꯝꯅ ꯐꯖꯕ ꯃꯥꯜꯂꯒ ꯐꯖꯔꯝꯗꯕꯗꯣ ꯑꯗꯨꯁꯨ ꯌꯥꯎꯋꯤꯗꯅ
ꯎꯝ ꯎꯝ ꯌꯥꯝ ꯌꯥꯝ ꯀꯅꯗꯤ ꯀꯥꯀꯥ ꯇꯀꯣꯃꯀ ꯎꯝ ꯀꯥꯀꯥ ꯀꯥꯀꯥ ꯇꯔꯣ ꯀꯗꯤꯁꯨ ꯁꯤꯗꯥ ꯅꯝꯕ ꯍꯤꯍꯤ ꯀꯟꯃꯜꯂꯗꯤ ꯃꯣꯏꯗꯣ ꯀꯣꯃꯥꯒꯨꯝꯕꯅ ꯗ ꯍ ꯆꯂꯁꯅꯨꯀ
ꯍꯗ ꯆꯂꯣ ꯐꯠꯇꯕ ꯃꯗꯤꯦ
ꯀꯅꯥ ꯀꯅꯥꯗ꯭ꯔꯦꯅ ꯎꯝ ꯊꯅꯤꯗ ꯑꯗꯨ ꯑꯩꯈꯣꯏ ꯀꯨꯂꯦꯖꯗꯤ ꯑꯗꯨꯝ ꯐꯖꯕ ꯉꯥꯛꯇꯅꯦ ꯅꯪ ꯅꯪꯅ ꯀꯛ ꯀꯛ ꯇꯧꯔꯒ ꯊꯤꯔꯁꯨ ꯑꯗꯨꯝ ꯅꯪꯅ ꯐꯥꯔꯁ ꯀꯥ ꯇꯧꯔꯀꯥꯟꯗ ꯑꯁ ꯁꯤꯗꯤ ꯌꯥꯏ ꯍꯥꯏꯅ ꯅꯪꯅ ꯑꯅꯤ ꯑꯍꯨꯝ ꯌꯦꯡꯅꯤꯡꯕꯒꯤ ꯅꯪꯅ ꯃꯔꯤ ꯃꯉꯥ ꯌꯦꯡꯉꯁꯨ ꯑꯗꯨꯝ ꯆꯞ ꯃꯥꯟꯅꯔꯅꯤ
ꯃꯤꯁ ꯅꯪꯅꯥ ꯈꯪꯨꯕ ꯐꯠꯇꯕ ꯉꯥꯛꯇ ꯑꯣꯏꯔꯝꯃꯗꯤ ꯀꯣꯛ ꯀꯣꯛ ꯑꯣꯏꯅ ꯂꯥꯎꯔꯛꯗꯤ ꯀꯥꯛ ꯀꯥꯛ ꯂꯥꯎꯗꯕꯤꯗ
ꯀꯣꯛ ꯀꯣꯛ ꯇꯧꯔꯒꯣꯏ ꯃꯣꯏꯗ ꯀꯟꯕ ꯉꯥꯛꯇꯅꯦ ꯑ
ꯊꯃꯣꯏ ꯀꯩꯅꯣ ꯑꯣꯏꯔꯝꯗꯅ ꯂꯥꯁꯇꯀꯣ
ꯑꯗꯨꯅꯦ ꯇꯟꯕ ꯉꯥꯛꯇꯅꯦ ꯍꯥꯏꯁꯦ ꯊꯃꯟ ꯑꯩꯅ ꯑꯄꯥꯝꯕꯗꯤ ꯂꯧꯕ ꯌꯥ ꯂꯧꯒꯗꯕꯅꯤ ꯍꯥꯏꯕꯁꯦ ꯃꯣꯏꯗꯤ ꯀꯟꯅ ꯍꯣꯠꯅꯕꯅꯦꯕ
ꯊꯃꯣꯏꯗꯤ ꯀꯟꯕ ꯄꯥꯝꯗꯦ
ꯑꯣꯏ ꯀꯒ ꯄ
ꯑꯇꯩ ꯑꯇꯩꯗ ꯀꯜꯂꯁꯨ ꯑꯩꯉꯣꯟꯗ ꯀꯟꯕ ꯄꯥꯝꯗꯦ ꯀꯥꯏꯅ
ꯑꯗꯨꯒꯒꯤꯅꯤ ꯇꯣ ꯃꯤ ꯑꯃ ꯆꯦꯟꯈꯤꯕꯗꯨꯣ
ꯑꯦ ꯆ ꯆꯦꯟꯈꯤꯕ ꯅꯠꯇꯦꯅ ꯊꯤꯟꯗꯣꯛꯎꯕ
ꯑ ꯑ